ꯇꯥꯕꯔꯣ
ꯇꯥꯌꯦ ꯇꯨꯗꯤ
ꯍꯣꯏ ꯇꯥꯏꯌꯦ
ꯀꯩ ꯇꯧꯕꯔꯣ
ꯑꯗꯨꯃꯅ ꯊꯝꯂ ꯇ ꯆꯥꯛ ꯆ ꯑꯣꯏꯋꯦ
ꯑꯣꯍꯣ ꯍꯨꯖꯤꯛꯅ ꯆꯥꯛ ꯆꯥꯔꯕ꯭ꯔꯣ ꯑꯣ
ꯅꯈꯣꯏꯗ ꯑꯩꯈꯣꯏ ꯑꯥꯗꯤ ꯁꯤꯗꯤꯀꯣ ꯑꯁꯤꯗ ꯑꯩꯒꯤ ꯀ꯭ꯂꯥꯁꯃꯦꯠ ꯃꯤꯌꯥꯝ ꯑꯃꯒꯤꯒꯤ ꯕꯥꯔꯗꯦꯅꯦ ꯑꯣ ꯃꯥꯅꯨ ꯑꯈꯣꯏꯗ ꯌꯦꯡꯗꯨ ꯇꯔꯤ ꯇꯧꯋꯦ ꯑꯗꯨ ꯌꯦꯟ ꯑꯣꯏ ꯆꯥꯌꯦ ꯅꯟ ꯆꯥꯛ ꯆꯔꯕꯔꯣ
ꯆꯔꯦ ꯈꯣꯏꯗꯤ ꯉꯁꯥꯏꯗ ꯆꯔꯦ
ꯎꯝ ꯀꯩ ꯍꯤꯟꯖꯥꯡ ꯆꯥꯌꯦ
ꯑꯣꯝ ꯑꯩꯗ ꯍꯋꯥꯏ
ꯑꯣ
ꯍꯋꯥꯏ ꯌꯨ ꯊꯣꯡ ꯆꯌꯦ ꯍꯣꯏ ꯑꯗꯨꯒꯕꯤꯕꯤ ꯕꯤꯗꯀꯣ ꯎ ꯆꯥꯛꯅꯇꯤ ꯆꯞ ꯁꯦꯝꯔꯒ ꯆꯌꯦ
ꯑꯣ ꯑꯗꯨꯗꯤ ꯍꯧꯕꯅꯤ
ꯍꯣꯏ
ꯎꯝ ꯅꯪ ꯅꯁꯝ ꯅꯨꯡꯉꯇꯦꯕ꯭ꯔꯣ
ꯇꯉ ꯄꯗꯤ
ꯐꯁ ꯂꯉꯦ ꯋꯥ ꯈꯜꯗꯨ ꯀꯣ ꯑꯣ ꯇꯕ ꯃꯉꯥꯏꯇꯦ
ꯑ
ꯍꯖꯤ ꯆꯣꯟ ꯅ ꯐꯠ ꯔꯦ
ꯐꯌꯦꯦ
ꯎꯝ
ꯐꯔꯦ ꯍꯧꯖꯤꯛꯗꯤ ꯐꯔ ꯍꯣꯏ ꯆꯔꯦ ꯐꯔ ꯣꯗꯤꯔꯤꯁ ꯆꯌꯦ ꯗꯤꯔꯤꯁ ꯆꯔ ꯁꯨ ꯆꯥꯔꯦ ꯑꯗꯨꯒ ꯍꯧꯖꯤꯛꯁꯨ ꯆꯥꯛ ꯆꯥꯔꯦ ꯆꯠꯈ꯭ꯔꯦ
ꯑꯣ ꯑꯗꯨꯗꯤ ꯊꯁꯨ ꯅꯊꯥꯎ ꯀꯣ ꯑꯗꯣ ꯁꯦꯟ ꯃꯇꯨꯡꯗ ꯃꯅꯗ ꯐꯝꯒꯅ ꯀꯅꯥꯪ
ꯎꯝ ꯐꯪꯇ ꯍ
ꯎꯝ ꯉꯁꯤꯗꯨ ꯅꯪꯄ ꯆꯄ꯭ꯔꯣ
ꯇ
ꯑꯣ ꯑꯣ ꯑꯣ ꯗꯁꯨ ꯆ ꯆꯗ ꯃꯥ
ꯍꯣꯏꯗꯤ ꯇ꯭ꯨꯁꯟ ꯆꯠꯇꯦ ꯑꯗꯨꯗꯤ ꯍꯦꯛ ꯀ꯭ꯂꯥꯁꯀꯨꯝꯕ ꯂꯩꯕ꯭ꯔꯥ
ꯄ꯭ꯂ ꯑꯗꯣ ꯕꯔꯤꯇꯤꯁ ꯄꯂꯤꯌꯥꯟ
ꯑꯣ ꯎꯒꯥꯏꯕ꯭ꯔꯥ
ꯈꯪꯗꯦ ꯀ꯭ꯂꯥꯁ ꯑꯃꯗꯨꯒꯣ ꯑꯩꯈꯣꯏꯒꯤ ꯔꯤꯁꯔꯁꯀꯤꯗꯨ ꯀ꯭ꯂꯥꯁ ꯇꯧꯔꯕꯒ ꯑꯩꯈꯣꯏ ꯀ꯭ꯂꯥꯁ ꯑꯃꯗꯣ ꯑꯩꯗꯤ ꯆꯪꯉꯨꯔꯣꯏ ꯑ ꯌꯨꯝꯗ ꯐꯝꯂꯒ ꯇꯨꯝꯃꯦ
ꯑꯣ ꯇꯨꯕ
ꯍ
ꯆꯠꯇꯗꯦ
ꯈꯟꯗꯦ ꯃꯟꯗꯦꯗ ꯈꯪꯉꯅꯤ
ꯎꯝ
ꯃꯥꯅꯥ ꯍꯤꯅꯤꯃꯗꯗ
ꯑꯣ ꯐ ꯀꯔꯤꯁꯨ ꯇꯋꯥ ꯆꯦꯗꯤ ꯃꯈꯣꯏꯗꯤ ꯀꯥꯎ ꯐꯦꯗꯤꯦ
ꯑꯣꯖꯥ ꯑꯇꯩꯗꯤꯗꯨ ꯑꯗꯨꯝꯅ ꯀꯧꯔꯁꯨ ꯌꯥꯏ ꯑꯗꯨ ꯃꯥꯗꯨ ꯁꯇ꯭ꯔꯤ ꯎꯕꯦ ꯑꯗꯨꯅꯥꯛ ꯈꯥꯟꯗ ꯑꯗꯨꯗ ꯐꯂ ꯍꯣꯏ ꯑꯩꯒꯤ ꯑꯩꯈꯣꯏꯒꯤ ꯚꯥꯏꯁ ꯄ꯭ꯔꯤꯟꯁꯤꯄꯥꯜꯅꯦ ꯑꯗꯨꯅꯗꯤ ꯈꯔ ꯀꯌꯦ ꯍ ꯁꯖ ꯐ ꯅꯅꯣ
ꯎꯝ
ꯖꯥꯠꯇꯦ ꯑꯗꯨꯗꯤ ꯎ ꯀꯥꯏꯗꯦꯗ ꯃꯥꯗꯨꯀꯣ ꯈꯔ
ꯎꯝ ꯑꯗꯨꯗꯤ ꯍꯣꯏ ꯈꯔ ꯆ ꯆꯥꯏ ꯀ ꯇ ꯋꯥꯜꯦ
ꯎꯝ ꯑꯗꯨꯉ
ꯁꯤ ꯍꯌꯦ
ꯑꯥ
ꯍꯌꯦꯡ ꯀꯔꯤ ꯇꯧꯄ꯭ꯔꯥ
ꯁ ꯇꯣꯐꯒ ꯅꯈꯟꯗꯦꯁ ꯅꯪ ꯆꯁ ꯆ ꯅꯪ ꯅꯪꯁꯨ ꯆꯁ ꯀꯔꯤꯅꯣ
ꯑꯩꯗꯤ ꯅꯥꯕꯒꯤ ꯑꯁ ꯑꯩꯒꯤ ꯅꯣꯖꫭ ꯇꯜꯂꯦꯗ ꯆꯔ꯭ꯁꯗꯗꯤ ꯑꯗꯨꯗꯤ ꯆ ꯑꫭꯏꯗꯗꯤ ꯆꯠ ꯌꯥ
ꯍꯧꯖꯤꯛꯇꫭ ꯐꯖꯅ ꯐꯟꯗꯦ ꯃꯦ ꯂꯣꯏꯅ ꯆꯥꯕꯒꯤꯗ ꯑꯩ ꯈꯤꯇꯪ ꯗꯩ ꯑꯗꯩ ꯀꯗꯨꯃꯟ ꯆꯥꯏꯌꯦ
ꯎꯝ ꯑꯗꯨꯗ ꯑꯈꯣꯏꯒꯤ ꯔꯨꯝꯗꯁꯨ ꯃꯤ ꯂꯣꯏꯅ ꯆꯥꯏꯕ ꯔꯥ
ꯍꯣꯏ ꯂꯣꯏꯅ ꯃꯥꯟꯅ ꯆꯥꯕꯅꯦ
ꯎꯝ ꯑꯗꯨꯏ ꯆꯠꯀꯦꯅ ꯆꯠꯄꯁꯦ
ꯅꯈꯣꯏꯅ ꯀꯝꯅꯤ ꯑꯈꯣꯏ ꯑꯃꯟꯗꯁꯨ ꯍꯥꯏꯗꯦ ꯑꯗꯨꯒ ꯃꯈꯣꯏꯗꫭ ꯍꯧꯖꯤꯛꯇꫭ ꯔꯨꯝꯗ ꯂꯩꯇꯦ ꯑꯗꯨꯅꯤ
ꯎꯝ ꯅꯈꯣꯏꯒꯤ ꯔꯨꯝꯗ ꯃꯤꯀꯌꯥ ꯂꯩꯌꯦ
ꯑꯈꫭꯏꯗꫭ ꯃꯤꯗꫭ ꯔꯨꯝ ꯃꯤ ꯇꯔꯨꯛ ꯁꯨꯏꯌꯦ
ꯎꯝ ꯌꯥꯝ ꯐꯔꯦ ꯑꯗꯨꯗꯤ ꯑꯈꯣꯏꯗꯤ ꯃꯤ ꯑꯇꯤꯑꯅꯤ ꯂꯩꯌꯦ
ꯑꯅꯤ ꯈꯠꯇꯔꯣ
ꯍꯣꯏ
ꯍꯦꯟꯅ ꯐꯗꯨꯔꯤ
ꯑꯁ ꯐꯩꯗꯨꯅ
ꯑꯈꯣꯏꯗꫭ ꯃꯤ ꯇꯔꯨꯛ ꯂꯩꯕꯗꯤꯀꯣ
ꯑ
ꯃꯌꯥꯝ ꯃꯥꯡꯅ ꯑꯁꯤ ꯇꯣꯏꯁꯁꯦ ꯑꯗꯨꯃꯥꯏꯅ ꯍꯥꯏꯔꯁꯨ ꯃꯌꯥꯝ ꯃꯥꯡꯅ ꯎꯝ ꯑꯗꯨꯅ ꯀꯨꯝꯂ ꯑꯗꯨꯒ ꯃꯤꯌꯥꯝꯃꯥꯅ ꯇꯨꯝꯒꯦ ꯑꯃ ꯑꯃꯅ ꯇꯨꯝꯒꯦ ꯎꯝ ꯏꯀꯨꯜ ꯑꯣꯏꯗꯦ ꯑꯗꯨꯅꯦ ꯅꯨꯡꯉꯥꯏꯇꯦ
ꯅꯨꯡꯉꯥꯏꯔꫭꯏ ꯑꯗꯨꯗꯤ ꯍꯣꯏ
ꯍꯣꯏ
ꯑꯗꯨꯕꯨ ꯑ
ꯆꯛꯀꯨꯝꯕ ꯍꯣꯏ ꯑꯗꯣ ꯂꯤꯡꯖꯪ ꯊꫭꯡꯅꯤꯡꯉꯁꯨ ꯑꯗꯨꯝ ꯃꯤ ꯑꯃꯅ ꯌꯦꯟ ꯆꯥꯗꯦ ꯃꯤ ꯑꯃꯅ ꯑꯗꯨꯒ ꯑꫭꯛꯁꯥ ꯆꯥꯗꯦ ꯑꯗꯨꯅꯀꫭ
ꯎꯝ
ꯑꯗꯨꯅꯥ ꯂꯥꯛꯑꯦ ꯑꯗꯨꯅꯦ ꯅꯨꯡꯉꯥꯏꯇꯦ
ꯎꯝ
ꯑꯈꯣꯏꯅ ꯑꯈꯣꯏꯗꯩ ꯍꯦꯟꯅ ꯑꫭꯛꯁꯥ ꯄꯥꯝꯃꯦꯀꯣ ꯑꯗꯨ ꯋꯥꯔꯤꯗꯤ ꯃꯤ ꯑꯃꯅ ꯆꯥꯗꯦ ꯑꯗꯨꯅꯦ ꯅꯨꯡꯉꯥꯏꯇꯦ ꯑꯗꯨꯅ ꯑꯈꯣꯏꯖꯨ ꯆꯥꯗꯦ
ꯑꯣ ꯍꯣꯏ ꯑꯗꯨꯁꯨ ꯄꯨꯜꯂꯨ ꯑꯃꯨꯔꯛ ꯂꯩꯔꯒ ꯃꯤ ꯂꯣꯏ ꯂꯩꯕꯥꯒꯤ ꯑꯄꯥꯝꯕ ꯇꯣꯇ꯭ꯔꯤꯗꯤ ꯇꫭꯔꯩꯗꯦꯀꯣ
ꯍꯣꯏ ꯑꯗꯨꯅꯤ ꯅꯪꯗꯤ ꯉꯁꯤ ꯔꯨꯝꯗ ꯂꯩꯕꯔꯥ
ꯍꯣꯏ ꯔꯨꯝ
ꯎꯝ
ꯑꯗꯨ ꯑꯩ ꯈꯛꯇ ꯂꯩꯌꯦ ꯑꯈꯣꯏꯒꯤ ꯔꯨꯕꯦꯠ ꯍꫭꯏꯗꯤ ꯂꯣꯏ ꯗꯤ꯭ꯌꯇꯤ ꯆꯠꯈ꯭ꯔꯦ ꯑꯗꯨꯒꯤ ꯀꯌꯥ ꯕꫭꯔꯩ ꯇꯧꯋꯦ
ꯎꯝ ꯐꯔꯦ ꯐꯔꯦ ꯑꯗꯨꯗꯤ ꯕꯖꯥꯔ ꯍꯌꯦꯡꯗ ꯕꯖꯥꯔꯗ ꯆꯠꯈꯤꯔꯣ ꯅꯪ
ꯈꯪꯗꯦ ꯇꯔꯥꯗꯤ
ꯑꯗꯨꯁꯨ ꯈꯔ ꯐꯔꯗꯤ ꯊꯣꯛꯀꯦꯔꯣ
ꯈꯪꯗ꯭ꯔꯦ ꯅꯪꯗꯤ ꯆꯠꯅꯤꯡꯕ꯭ꯔꯥ
ꯍꯣꯏ ꯑꯗꯨꯗꯤ ꯆꯅꯤꯌꯥ
ꯎ ꯆꯠꯂꯥꯁꯨ ꯏꯥꯗꯤ ꯄꯩꯁꯥꯁꯨ ꯂꯩꯗꯦꯗ
ꯑꯩꯗꯤꯀꯣ ꯀꯨꯝꯕꯥꯥ ꯗ꯭ꯔꯦꯁ ꯁꯦꯀꯦꯟꯍꯦꯟ ꯀꯨꯝꯕꯥꯗꯣ
ꯊꯣꯛꯂꯒ ꯈꯔ ꯌꯦꯡꯅꯤꯡꯉꯦ
ꯍꯣꯏ ꯄꯪꯗꯦꯗꯥ ꯍꯌꯦꯡꯒꯤꯗꯤ ꯌꯦꯡꯈꯤꯅꯤ
ꯎꯝ
ꯅꯪꯗꯤ ꯀꯅꯥ ꯀꯅꯥ ꯊꯣꯛꯈꯤꯔ
ꯍꯧꯖꯤꯠꯇꯣ ꯈꯟꯗꯦ ꯀꯗꯅ ꯀꯅꯥ ꯀꯅꯥꯅ ꯑ ꯃꯄꯥꯟꯗ ꯇꯧ ꯌꯥ ꯈꯟꯗꯦ ꯍꯥꯏꯖꯦ
ꯎꯝ ꯀꯖꯥ ꯀꯖꯥ ꯊꯀꯦ ꯍꯥꯏꯕ꯭ꯔ ꯈꯪꯗꯦ
ꯎꯝ
ꯎꯝ
ꯂꯧꯈꯣꯏꯔꯨꯝꯗ ꯂꯣꯏꯅ ꯃꯥꯅ ꯃꯩꯇꯦꯔꯥ ꯇ꯭ꯔꯥꯏꯕꯅꯦꯥꯏ
ꯆꯥꯏꯕꯗꯤ ꯂꯣꯏꯅꯥꯛ
ꯍꯧꯗꯤ ꯐꯔꯦ
ꯌꯥ ꯑꯗꯨꯒꯤꯗꯣ ꯈꯔꯁꯨ ꯅꯨꯡꯉꯥꯏꯌꯦꯦ ꯆꯤꯗꯕ ꯌꯥꯝ ꯅꯨꯡꯉꯥꯏꯌꯦꯕ
ꯎꯝ ꯑꯩꯈꯣꯏꯁꯨ ꯑꯩꯈꯣꯏꯁꯨ ꯑꯗꯨꯃꯅꯂꯦ ꯑꯗꯨꯅꯦ ꯅꯨꯡꯉꯥꯏꯔꯒ ꯐꯝꯔꯒ ꯀꯣ ꯅꯨꯡꯉꯥꯏꯔꯦ ꯅꯠꯇ꯭ꯔꯗꯤ ꯑꯇꯩꯗꯤ ꯑꯗꯨꯝ ꯃꯤꯛꯁ ꯇꯧꯔꯗꯤ ꯅꯨꯡꯉꯥꯏꯇꯦꯀꯣ
ꯍꯣꯏ ꯐ ꯆꯠꯇ꯭ꯔꯕ ꯑꯣꯏꯅ ꯐꯪꯔꯗꯦꯗ ꯑꯣꯏꯕꯨꯗꯤ
ꯑꯣ
ꯑꯗꯨꯗꯤꯒ ꯈꯔꯤ ꯇꯧꯕ꯭ꯔ ꯍꯧꯖꯤ ꯀꯥꯟ ꯉ ꯐꯖ
ꯀꯕ
ꯑꯗꯨꯗꯣꯕꯠꯇꯤꯒ ꯆꯠꯇ꯭ꯔ
ꯍꯣꯏ ꯑꯗꯨꯗꯤꯤ ꯀ꯭ꯂꯥꯁ ꯆꯠꯂꯑꯦ ꯑꯗꯨꯒ ꯑꯃꯨꯛꯍꯜꯂꯒ ꯀꯣ ꯗ꯭ꯔꯦꯁ ꯁꯦꯂꯕ ꯏ ꯇꯤꯟ ꯆꯂꯦ
ꯎꯝ ꯆꯖ ꯃꯔꯦꯁꯤ ꯈꯔꯤ ꯇꯣ꯭ꯔ ꯈꯔꯤ ꯇꯣꯝꯕ꯭ꯔ
ꯉꯁꯤꯗꯣ ꯊꯄꯆ ꯂꯩꯦ ꯑ ꯊꯕ ꯍꯣꯁꯄꯤꯇꯥꯜꯗ ꯀꯣ
ꯎꯝ
ꯌꯥꯝ ꯊꯕꯛ ꯆꯤꯜꯂꯦ ꯅ ꯁꯤꯗꯣ ꯊꯕꯛ ꯐꯝꯕ ꯃꯇꯝ ꯂꯩꯇ꯭ꯔꯦꯅꯦ ꯁꯤꯗ
ꯑꯣ
ꯑꯣ ꯄꯦꯁꯦꯟꯁꯨ ꯐꯨꯕꯗꯅꯦ ꯑꯗꯨꯁꯨ ꯑꯗꯨꯅꯤ ꯌꯥꯝꯅ ꯊꯕꯠ ꯆꯤꯂ ꯑꯁꯤꯗ ꯐꯕ ꯇ ꯂꯩꯇ꯭ꯔꯦ
ꯎ ꯍꯣꯁꯄꯤꯇꯥꯜꯗꯗꯤ ꯊꯛ ꯁꯕꯗꯤ ꯌꯥꯝ ꯋꯥꯏꯗ
ꯍꯣꯏ ꯑꯗꯨꯒ ꯃꯤ ꯑꯅꯤꯗꯨ ꯊꯣꯛꯈ꯭ꯔꯦꯀꯣ ꯑꯩꯈꯣꯏꯗ ꯑꯩꯈꯣꯏꯒꯤ ꯋꯥꯠꯇ ꯐꯝꯕꯗꯨ ꯃꯌꯥꯝ ꯃꯗ ꯃꯥꯒꯤ ꯅꯨꯄꯥꯗ ꯌꯦꯪꯒ ꯊꯣꯛꯈ꯭ꯔꯦ ꯑꯗꯨꯒ ꯃꯤ ꯑꯃꯁꯨ ꯂꯨꯄꯥꯗ ꯌꯦꯡꯅꯤꯅ ꯑꯗꯨꯃꯅ ꯀꯣ
ꯎꯝ
ꯗ꯭ꯔꯦꯁ ꯆꯦꯟꯁ ꯇꯧꯔ ꯀꯊꯣꯛꯈ꯭ꯔꯦ ꯑꯗꯨꯅꯦ ꯑꯣ ꯋꯥꯗꯨꯝ ꯈꯛꯇꯅꯤ ꯑꯗꯨꯒ ꯃꯌꯥꯝ ꯑꯗꯨꯗ ꯐꯝꯃꯒ ꯂꯥꯏꯔꯛꯏꯌꯦ ꯑꯗꯨꯅꯤ ꯅꯨꯡꯉꯥꯏꯇꯦ ꯑꯗꯨꯗꯤ ꯑꯩꯈꯣꯏ ꯑꯅꯤ ꯈ ꯇꯅꯤ ꯔꯝ ꯇꯧꯔ ꯀꯅꯤ ꯑ ꯑꯃ ꯃ ꯇꯝ ꯂꯥꯏꯇ꯭ꯔꯦ ꯑꯗꯨꯗꯤ ꯌꯥꯝ ꯃꯌꯥꯅ ꯁꯤꯗꯨ
ꯂꯩꯇ ꯍꯒꯤ ꯂꯐꯜꯁꯦ
ꯍꯣꯏ ꯅꯪ ꯏꯁꯇꯤꯃꯤꯡꯒꯨꯝꯕ ꯇꯧꯕ꯭ꯔꯣ
ꯍꯥ
ꯏꯁꯇꯤꯃꯤꯟ ꯇꯧꯕ꯭ꯔꯣ
ꯍꯧꯗꯦꯗ
ꯇꯣꯔꯣ ꯑꯗꯨꯅ ꯐꯥꯏꯅꯤ
ꯎꯝ ꯈꯔꯦ ꯐꯔꯦꯗ ꯍꯧ ꯆꯖꯦ
ꯎꯝ ꯀꯥꯟꯗ ꯍꯤꯗꯥꯛ ꯆꯥꯔꯒ ꯊꯅꯥ ꯐꯥꯔꯣꯒꯣ
ꯍꯣꯏ ꯐꯔꯒꯦ ꯎꯝ
ꯑꯗꯨ ꯑꯣꯏꯔꯗꯤ ꯍꯧꯖꯤꯛ ꯀꯔꯤ ꯇꯧꯒꯦ
ꯖꯤꯂꯔꯤ ꯏꯔꯒꯂ ꯏ ꯏꯔꯒꯂ
ꯀꯦꯁꯕꯨ ꯐꯛꯈ꯭ꯔꯦꯕꯣ
ꯍꯣꯏ ꯐꯈ꯭ꯔꯦ ꯐꯪꯈ꯭ꯔꯦ
ꯣ ꯀ ꯍꯣ ꯍꯣꯏ ꯍꯌꯣ
ꯐꯪꯈ꯭ꯔꯦ ꯑꯗꯨꯒ ꯄꯥꯏꯔꯒ ꯏꯌꯦ
ꯑꯣ ꯀꯗꯥꯏꯗꯅ ꯐꯈ꯭ꯔꯦ
ꯑꯣ ꯀ꯭ꯂꯥꯁꯔꯝꯗ
ꯑꯣ ꯑꯗꯨꯗꯤ ꯐꯔꯦ ꯐꯖꯅ ꯏꯔꯣꯀꯣ ꯑꯗꯨꯒꯁꯨ ꯑꯩꯒꯤ ꯑꯩꯒꯤꯗꯦꯠꯁꯨ ꯀꯣ
ꯍꯥꯥ
ꯑꯩꯒꯤ ꯗꯦꯠ ꯇꯨ ꯀꯣ
ꯍꯣꯏ
ꯑ ꯏꯗꯤꯀꯣ ꯏꯗꯤ ꯑꯦꯂꯦꯝꯕꯤꯒꯨꯝꯕ ꯑꯦꯂꯦꯝꯕꯤꯗꯨ ꯆꯨꯝꯃꯦ ꯇꯧꯔꯁꯨ ꯏꯗꯤꯗꯤꯗꯨ ꯆꯨꯝꯗꯦꯀꯣ
ꯎꯝ ꯏ ꯔꯣꯖ ꯑꯗꯨ ꯑꯣꯝꯕꯗꯤ
ꯍꯣꯏ
ꯀꯩꯣꯖꯨꯀꯦꯁꯒ ꯑꯗꯨꯒꯨꯝꯕ ꯑ ꯏꯒꯤꯗꯤ ꯑꯇꯩꯗꯤ ꯏꯔꯣ ꯍ ꯀꯩꯁꯨ ꯇꯧꯒꯦꯔ ꯅꯪꯦ ꯇꯣꯡ ꯍꯒꯦꯔꯥ
ꯍꯦꯕ꯭ꯔ ꯀꯑꯒꯦ ꯇꯨꯡꯒꯦ ꯃꯁꯤꯗ ꯏ ꯌꯥꯝ ꯃꯃꯔꯗꯤ
ꯑ ꯋꯥ ꯐꯠꯇ
ꯍꯣꯏ
ꯍꯁꯄꯤꯇꯥꯜꯦ ꯊꯕꯔ ꯁꯣꯏ ꯁꯣꯏ ꯑꯃꯗꯤ
ꯍꯣꯏ ꯃꯁꯤꯗꯤ ꯌꯥꯝ ꯌꯧꯔꯒ ꯑ ꯍꯧ ꯇꯧ ꯌꯥꯝ ꯋꯥꯔꯦ
ꯎꯝ ꯍ
ꯎꯝ